ꯇꯥꯕ꯭ꯔꯣ
ꯇꯥꯏꯌꯦ
ꯀꯩꯗꯧꯔꯤꯒꯦ
ꯑꯁ ꯑꯩꯅ ꯍꯪꯒꯦ ꯇꯧꯔꯒ ꯀꯩꯁꯨ ꯇꯧꯗꯦ ꯆꯥꯛ ꯆꯥ ꯇꯣꯛꯔꯒ ꯐꯥꯝꯂꯤꯅꯦ ꯉꯁꯤ ꯗꯥꯜꯒꯥ ꯁꯧꯒꯔꯤ
ꯗꯥꯜ ꯁꯧꯒꯔꯤ ꯑꯁ ꯁꯧꯒ꯭ꯔꯤꯗꯣ ꯍꯥꯎꯕ꯭ꯔꯣꯅꯦ
ꯍꯥꯎꯋꯤꯅꯥ ꯊꯥꯎꯒꯥ ꯆꯥꯃꯤꯟꯅꯔꯗꯤ
ꯑꯇꯣꯞꯄꯥ ꯀꯥꯡꯉꯧꯒꯨꯝꯕ ꯏꯔꯣꯟꯕꯒꯨꯝꯕ ꯇꯧꯗꯦ
ꯏꯔꯣꯟꯕꯒꯨꯝꯕ ꯇꯧꯗ꯭ꯔꯦ ꯉꯁꯤꯗꯤ ꯁꯧꯒ꯭ꯔꯤꯒꯥ ꯗꯥꯜꯒꯥ ꯁꯤꯡꯖꯨ ꯑꯃꯒꯥ ꯆꯥꯔꯦ ꯅꯪꯗꯤ
ꯉꯁꯤꯁꯦ ꯕ꯭ꯔꯣꯏꯂꯔ ꯌꯦꯟꯁꯥ ꯆꯥꯏ
ꯅꯩꯔꯦꯅꯦ
ꯑꯩꯁ ꯔꯣꯅꯥꯜꯗꯣ ꯒꯣꯜ ꯆꯟꯕꯤꯕꯒꯤ ꯆꯥꯕꯅꯦ
ꯑꯦ ꯅꯪ ꯔꯣꯅꯥꯜꯗꯣ ꯄꯥꯝꯗꯦ ꯍꯥꯏꯕ ꯅꯠꯇ꯭ꯔꯣ ꯃꯦꯁꯤ ꯐꯦꯟꯅꯤ ꯍꯥꯏꯔꯒ ꯔꯣꯅꯥꯜꯗꯣ ꯒꯣꯜ ꯆꯟꯕꯒꯤ ꯌꯦꯟ ꯁꯥ ꯆꯥꯏ ꯍꯥꯏꯅꯦ
ꯍꯥꯏꯔꯤꯗꯨꯗꯤ ꯔꯣꯅꯥꯜꯗꯣꯞ ꯔꯣꯅꯥꯜꯗꯣꯕꯨ ꯄꯥꯝꯗꯕ ꯍꯥꯏꯕꯕꯨ ꯍꯥꯏꯊꯤꯕ ꯈꯣꯠꯄ ꯑꯝꯇ ꯇꯧꯗꯦ
ꯅꯪ ꯅꯍꯥꯟꯗꯣ ꯔꯣꯅꯥꯜꯗꯣ ꯄꯥꯝꯗꯦ ꯍꯥꯏꯕ ꯅꯠꯇ꯭ꯔꯅꯦ ꯑꯩꯁ ꯑꯩ ꯁꯞꯄꯣꯔꯠ ꯇꯧꯕꯗꯒꯤ ꯅꯪ ꯇꯧꯕ ꯃꯥꯜꯂꯦ
ꯅꯠꯇꯦ ꯍꯦ
ꯈꯪꯉꯦ ꯑꯩ ꯂꯣꯏꯅ ꯈꯪꯉꯦ
ꯃꯦꯁꯤꯒ ꯔꯣꯅꯥꯜꯗꯣꯅꯦ ꯍꯥꯏ ꯑꯩꯠꯁ ꯑꯗꯨꯅꯦ ꯃꯦꯁꯤꯒ ꯔꯣꯅꯥꯜꯗꯣ ꯑꯅꯤ ꯑꯣꯏꯔꯗꯤ ꯃꯦꯁꯤꯕꯨ ꯑꯗꯨꯝ ꯁꯄꯣꯔꯠ ꯇꯧꯒꯅꯤꯗ
ꯑꯤ
ꯑꯩꯅ ꯑꯩꯅ ꯈꯜꯂꯤꯖꯦ ꯃꯦꯁꯤꯒꯤ ꯔꯣꯅꯥꯜꯗꯣꯁꯦ ꯐꯥꯏꯅꯦꯜꯗ ꯊꯦꯡꯅꯅꯤꯡꯉꯥꯏ ꯁꯤꯅꯦꯕ
ꯑꯦ ꯐꯥꯏꯅꯦꯜꯗ ꯊꯦꯡꯅꯔꯗꯤ ꯂꯣꯏꯔꯦ ꯑꯩꯗꯤ ꯄꯥꯈꯠꯄꯅ ꯁꯤꯔꯅꯤ
ꯑꯗꯨꯅ ꯇꯥꯛꯄꯗꯤ ꯔꯣꯅꯥꯜꯗꯣ ꯉꯝꯃꯣꯏ ꯁꯤꯅꯦꯕ
ꯅꯠꯇꯦ ꯌꯦꯡꯅꯤꯡꯗꯦꯕ ꯇꯜꯂꯦꯕ
ꯃꯤꯁꯤ ꯃꯁꯛꯇꯨ ꯌꯦꯡꯅꯤꯡꯗꯦꯕ
ꯑꯨꯏꯁ
ꯔꯣꯅꯥꯜꯗꯣꯒ ꯄꯨꯜꯂꯗꯤ ꯎꯝ ꯃꯤꯁꯤꯗꯤ ꯐꯖꯔꯅꯤ ꯁꯤꯔꯅꯤꯃꯥ
ꯀꯩꯗꯧꯔꯤꯅꯣ ꯅꯪꯗꯤ
ꯁꯨꯝ ꯂꯦꯞꯄꯝꯕꯅꯤꯗ ꯃꯄꯥꯟꯗ
ꯀꯩꯑꯦꯟꯁꯥꯡ ꯑꯦ ꯌꯦꯟꯁ ꯉꯁꯤꯗꯤ ꯋꯥꯛꯀꯤꯡ ꯆꯠꯇꯕ꯭ꯔꯣ
ꯍꯥꯥ
ꯋꯥꯀꯤꯡ ꯋꯥꯀꯤꯡ
ꯍꯣꯏ ꯁꯥꯖꯦꯜ ꯈꯔ ꯇꯧꯗ꯭ꯔꯗꯤ ꯌꯥꯗ꯭ꯔꯦꯕꯀꯣ ꯑꯗꯨꯀꯣ
ꯎꯝ
ꯅꯪ ꯉꯁꯤꯗꯤ ꯕꯣꯜ ꯌꯦꯡꯗꯣꯏꯔꯥ ꯅꯠꯇ꯭ꯔꯒ ꯌꯦꯡꯗꯧ ꯃꯥꯟꯗ꯭ꯔꯦꯅꯦ ꯌꯦꯡ ꯑꯣ
ꯉꯟꯅ ꯇꯨꯝꯂꯒ ꯍꯣꯔꯦꯟ ꯄꯨꯡ ꯑꯍꯨꯝ ꯃꯈꯥꯏꯗ ꯑꯃꯨꯛ ꯍꯧꯒꯠꯂꯅꯤ ꯑꯗꯨꯝ ꯑꯗꯨꯝ ꯅꯦꯃꯥꯔ ꯅꯦꯃꯥꯔꯒꯤ ꯇꯤꯝ ꯉꯁꯤ ꯁꯥꯟꯅꯒꯅꯦꯕ ꯑꯦ ꯑꯩꯉꯣꯟꯗ ꯏꯅꯥꯎꯅꯨꯄꯤ ꯂꯥꯛꯑꯒ ꯅꯣꯛꯑꯒ ꯂꯩꯔꯤꯌꯦ ꯌꯦꯡꯂꯒ ꯈꯪꯗꯤꯌꯦ ꯑꯩꯁꯨ
ꯑꯩꯁ
ꯑꯩꯕꯨ ꯌꯦꯡꯂꯒ ꯂꯦꯞꯄꯒ ꯂꯩꯌꯦꯕ
ꯃꯊꯟꯗ ꯄꯪꯅꯣꯛꯛꯇ ꯅꯣꯛꯁꯤꯜꯂꯦ ꯆꯜꯂꯣ ꯑꯥꯗꯅꯪ ꯆꯠꯂꯨ
ꯅꯅꯥꯎ ꯅꯨꯄꯤ ꯍꯥꯏꯕ
ꯎꯝ
ꯅꯕꯥꯏꯅꯤ ꯑꯣ ꯅꯅꯥꯎ ꯅꯨꯄꯤꯒ ꯂꯩꯃꯤꯟꯅꯕ꯭ꯔꯥ
ꯎꯝ ꯏꯅꯥꯎꯄꯤꯒ ꯂꯩꯃꯤꯟꯅꯩ ꯑꯩ ꯀꯣꯜ ꯇꯧꯕꯗꯨꯗ ꯃꯥꯅ ꯂꯦꯞꯄꯒ ꯅꯣꯛꯂꯒ ꯂꯩꯕ
ꯎꯝ ꯑꯣꯏꯔꯝꯃꯣꯌꯦ ꯅꯪ ꯅꯦꯃꯥꯔꯒꯤ ꯐꯦꯟꯁ ꯑꯣꯏꯔꯝꯕꯒꯤ ꯏꯆꯦꯁꯤ ꯅꯦꯃꯥꯔꯕꯨ ꯌꯥꯝ ꯄꯥꯝ ꯃꯥꯜꯂꯦꯅ ꯑꯗꯨꯗꯤ ꯃꯥꯗꯤ ꯀꯅꯥ
ꯀꯔꯤꯕ ꯑꯥ
ꯃꯥ ꯃꯥꯗꯤ ꯀꯅꯥꯕꯨ ꯁꯄꯣꯔꯠ ꯇꯧꯕ
ꯃꯥꯅꯦ ꯀꯅꯥꯗ ꯁꯞꯄꯣꯔꯠ ꯇꯧꯅꯣ ꯀꯪꯗꯦ ꯅꯩ ꯃꯔꯗꯤ ꯁꯞꯄꯣꯔꯠ ꯇꯧ ꯍꯥꯏꯃ
ꯅꯩꯃꯔꯗ
ꯎꯝ
ꯁ ꯑꯗꯨ ꯑꯣꯏꯔꯗꯤ ꯅꯨꯕꯥꯅꯤ ꯃꯥꯟꯅꯔꯦꯗꯨꯗꯤ
ꯃꯅꯦ ꯅꯦꯃꯔꯁꯨ ꯌꯥꯝꯃꯜꯁꯨ ꯄꯥꯄꯤꯁꯨ ꯃꯤꯁꯤ ꯈꯛꯇꯅꯤ ꯑꯩ ꯇꯜꯂꯤꯁꯦ
ꯑꯗꯨ ꯂꯣꯏꯅꯃꯛ ꯃꯦꯁꯤ ꯒꯥ ꯃꯦꯁꯤ ꯃꯦꯁꯤꯁꯦ ꯍꯥꯏ ꯕꯥꯞꯄꯦ ꯌꯥꯝꯃꯜ ꯅꯦꯃ ꯔꯣꯅꯥꯜꯗꯣ ꯃꯣꯏꯗ ꯌꯥꯎꯕ ꯒꯨꯟꯁꯤꯡꯗꯣꯟ ꯃꯦꯁꯤ ꯃꯁꯥ ꯑꯃ ꯌꯥꯎꯕꯅꯦꯒꯣ
ꯃꯤꯁꯤ ꯃꯤꯁꯤꯗꯣ ꯀꯔꯃ ꯀꯔꯝꯕ ꯃꯇꯝꯗ ꯁꯥꯟꯅꯗꯣꯏꯅꯣ
ꯃꯦꯁꯤꯗꯤ ꯃꯤꯁꯤꯗꯤ ꯋꯥꯠꯂꯤꯗ
ꯔꯣꯅꯥꯜꯗꯣꯗꯤ ꯗꯦꯠ ꯇ꯭ꯋꯦꯟꯇꯤ ꯑꯩꯠ
ꯎꯝ ꯑ ꯍꯣꯏꯔꯣꯝꯗ ꯃꯩ ꯃꯨꯠꯈ꯭ꯔꯦ
ꯍꯥꯥ
ꯑꯩꯈꯣꯏꯔꯣꯝꯗ ꯃꯩ ꯃꯨꯠꯂꯦꯕ
ꯍꯧꯖꯤꯛ ꯀꯌꯥꯝ ꯀꯨꯏꯔꯒꯦ
ꯍꯧꯖꯤꯛꯈꯛ
ꯃꯠꯂꯝꯒꯅꯤ ꯃꯤꯁꯤ ꯄꯦꯟꯔꯣ ꯑꯩꯃꯥꯏ ꯃꯨ ꯀꯩꯁꯨ ꯌꯥꯏ ꯃꯨꯁꯤꯅꯨ
ꯅꯦ ꯋꯥ ꯌꯥꯗꯕꯩꯅꯤꯅꯦ ꯀꯩꯅꯣ ꯃꯩ ꯃꯨꯠꯂꯗꯤ ꯏꯁ ꯅꯪꯗꯤꯀꯣ ꯃꯦꯁꯤꯒꯤ ꯐꯦꯟꯁꯦ ꯍꯥꯏꯕꯒꯤ ꯑꯝꯇ ꯅꯨꯡꯁꯤꯗ꯭ꯔ ꯃꯥꯜꯂꯤꯕꯣ
ꯍꯥꯥ
ꯃꯦꯁꯤꯒꯤ ꯐꯦꯟꯁꯅ ꯍꯥꯏꯕꯒꯤ ꯅꯨꯡꯁꯤꯗꯕ ꯃꯥꯜꯂꯦꯕ
ꯃꯤꯁꯤꯒꯤ ꯐ꯭ꯔꯦꯟꯗꯤ ꯑꯩ ꯁꯨꯞꯅꯧ ꯅꯨꯡꯁꯤꯗꯦ ꯈꯪꯗꯦ ꯄꯥꯝꯗꯦꯕ ꯃꯁꯛꯐꯥꯎ ꯌꯦꯡꯅꯤꯡꯗꯦ ꯀꯩꯒꯤꯅꯣ ꯈꯪꯗꯦ ꯅꯥꯏꯃꯔ ꯌꯥꯝꯃꯥꯜꯗꯄꯦ ꯄꯦꯟꯁꯤꯡꯕꯨꯗꯤ ꯅꯨꯡꯁꯤꯌꯦ ꯃꯤꯁꯤꯗꯨꯗꯤ ꯇꯜꯂꯦ ꯃꯁꯛꯇꯨ ꯌꯥꯝ ꯅꯨꯡꯁꯤꯗꯦ
ꯑꯗꯨ ꯑꯩ ꯀꯩꯅꯣꯝꯇ ꯍꯪꯒꯦꯅꯦ
ꯍꯪꯉꯨꯅꯦ ꯀꯩ
ꯅꯣꯏ ꯅꯣꯏ ꯍꯦꯔꯣꯒꯥ
ꯎꯝ ꯎꯝ
ꯀꯔꯝꯕ ꯀꯔꯝꯕ ꯅꯪꯅ ꯍꯥꯟꯅ ꯀꯟꯒꯦꯔꯥ ꯁꯤꯅꯤꯗ ꯎꯕꯥꯅꯤꯗ ꯑꯦꯛꯁꯤꯗꯦꯟ ꯊꯣꯛꯑꯁꯦ ꯍꯥꯏꯔꯁꯦꯕꯀꯣ
ꯍꯣꯏ ꯔꯣꯅꯥꯜꯗꯣꯕꯨꯗꯤ ꯃꯥꯕꯨꯗꯤ ꯑꯩꯒꯤ ꯄꯥꯝꯕ ꯃꯥꯒꯤ ꯐꯦꯟꯁ ꯈꯥꯛꯇꯅꯤꯗꯅ ꯃꯥꯗꯤ ꯃꯆꯥ ꯂꯩꯔꯦ ꯃꯥꯒꯤ ꯅꯨꯄꯤ ꯂꯩꯔꯦ ꯄꯥꯝꯃꯁꯨ ꯑꯩꯈꯨꯏ ꯎꯄꯥꯏ ꯂꯩꯇꯦꯕ
ꯑꯗꯨ ꯅꯪ ꯃꯥꯕꯨ ꯀꯟꯕꯤꯔꯗꯤ ꯅꯪ ꯃꯥꯕꯨ ꯃꯥꯅ ꯅꯪꯕꯨ ꯂꯨꯍꯣꯡꯕꯤꯅꯤꯀ ꯍꯥꯏꯔꯛꯑꯗꯤ
ꯌꯥꯔꯣꯏꯗ
ꯌꯥꯏꯍꯦ ꯎꯝ
ꯐꯪꯂꯣꯏꯗꯕ ꯄꯣꯠꯇꯨꯕꯨ ꯀꯃꯥꯏꯅ
ꯑꯣꯠꯁ ꯐꯪꯉꯗꯤ
ꯐꯪꯉꯔꯣꯏꯍꯦ ꯔꯣꯅꯥꯜꯗꯨ ꯐꯪꯉꯗꯤ ꯎ ꯁꯤ ꯂꯩꯕꯥꯛꯇ ꯂꯩꯔꯔꯣꯏ ꯑꯩ
ꯁꯥꯁ
ꯑꯥꯗ ꯄꯥꯏꯔꯒ ꯆꯠꯂꯅꯤ ꯔꯣꯅꯥꯜꯗꯣꯒ ꯍꯣꯏ
ꯍꯅꯤ ꯃꯨꯟꯒ ꯇꯧꯈꯥꯏꯔꯗꯅ ꯍꯥ
ꯎꯝ
ꯍꯌꯦꯡꯁꯨ ꯊꯕꯛ ꯆꯠꯇꯣꯏꯔꯥ
ꯑꯩꯗꯤ ꯎꯝ ꯎꯝ ꯆꯠꯅꯤꯡꯇ꯭ꯔꯦ
ꯎꯝ
ꯄꯨꯡ ꯁꯦꯕꯦꯟ ꯇꯥꯔꯗꯤ ꯑꯗꯨꯝ ꯊꯥꯕꯛ ꯆꯠꯄ ꯍꯧꯔꯅꯤ
ꯄꯨꯡ ꯀꯌꯥꯗ ꯍꯜꯂꯛꯇꯣꯏꯕ ꯑꯃꯨꯛꯀ
ꯑꯩ ꯏꯃꯥꯟꯅꯕꯤꯒ ꯂꯩꯃꯤꯟꯅꯕꯀꯣ
ꯃꯤ ꯑꯅꯤꯐꯝꯕ ꯑꯩꯅ ꯁꯚꯦꯟ ꯁꯚꯦꯟ ꯇꯨ ꯇꯨ ꯊꯥꯔꯇꯤ ꯄꯨꯡ ꯇꯔꯦꯠꯇꯒꯤ ꯑꯅꯤ ꯃꯈꯥꯠ ꯄꯥꯎ ꯐꯝꯒꯅꯦꯕ
ꯎꯝ
ꯃꯥꯅ ꯄꯨꯡ ꯑꯍꯨꯝꯗꯒꯤ ꯄꯨꯡ ꯅꯤꯄꯟ ꯐꯥꯎ ꯂꯩꯔꯝꯒꯅꯤ
ꯎꯝ ꯑꯗꯨ ꯅꯪ ꯅꯃꯥꯟꯅꯕꯤꯕꯨꯁꯨ ꯉꯥꯏꯕ꯭ꯔꯥ ꯅꯠꯇ꯭ꯔꯒ ꯅꯊꯟꯗ ꯑꯗꯨꯝ ꯌꯨꯝ ꯉꯟꯇꯥ ꯍꯜꯂꯛꯄ꯭ꯔꯥ
ꯉꯥꯏꯗꯦꯗꯥ ꯑꯩꯒꯤ ꯊꯕꯛ ꯂꯣꯏꯔꯗꯤ ꯑꯗꯨꯝ ꯌꯨꯝ ꯌꯨꯝꯗ ꯆꯠꯅꯤꯡꯉꯥꯏ ꯍꯜꯂꯦ
ꯎꯝ
ꯑꯗꯨꯒ ꯏꯅ ꯆꯥꯛ ꯊꯣꯡꯕ ꯃꯇꯝ ꯇꯥꯔꯗꯤ ꯑꯩ ꯆꯥꯛ ꯊꯣꯡꯉꯦ ꯊꯣꯡꯕ ꯂꯣꯏꯔꯗꯤ ꯃꯥꯁꯨ ꯗꯨꯀꯥꯟꯗ ꯂꯩꯔꯒ ꯑꯃꯨꯛ ꯍꯜꯂꯛꯀꯅꯤ ꯏꯕꯥꯅꯤ ꯄꯨꯟꯅ ꯑꯗꯨꯝ ꯆꯥꯃꯤꯟꯅꯔꯦ
ꯁꯦꯁ ꯌꯥꯏꯅꯦ ꯑꯗꯨꯗꯤ
ꯎꯝ ꯅꯪꯗꯤ ꯊꯕꯛ ꯆꯠꯇꯕ꯭ꯔꯣ
ꯈꯨꯟꯗ ꯂꯩ ꯊꯕꯛ ꯆꯠ ꯊꯕꯛ ꯇꯧꯗꯦꯗ ꯑꯩꯈꯣꯏꯗꯤ ꯖꯨꯒꯥꯂꯤ ꯇꯧꯔꯤꯕꯅꯤ ꯃꯔꯛ ꯃꯔꯛꯇ
ꯈꯨꯟꯗ ꯂꯩꯔꯗꯤ ꯅꯦꯠꯋꯥꯛ ꯅꯦꯠꯋꯥꯛꯖꯤ ꯌꯥꯝ ꯅꯨꯡꯉꯥꯏꯗꯧ ꯃꯥꯟꯗꯦꯕꯨ
ꯑꯗꯨꯅꯦ ꯃꯩ ꯂꯥꯛꯑꯗꯤ ꯅꯨꯡꯉꯥꯏꯕꯀꯣ
ꯎꯝ ꯑꯩꯈꯣꯏꯗꯤ ꯃꯩ ꯂꯥꯛꯔꯁꯨ ꯂꯥꯛꯇ꯭ꯔꯁꯨ ꯋꯥꯏꯐꯥꯏ ꯂꯩꯕꯅꯤꯅ ꯈꯔ ꯅꯨꯡꯉꯥꯏ
ꯑꯗꯨ ꯑꯣꯏꯔꯗꯤ ꯂꯥꯛꯄ ꯇꯥꯔꯦꯌꯦ ꯋꯥꯏꯐꯥꯏ ꯁꯝꯅꯕ
ꯂꯥꯛꯑꯣ ꯄꯤꯔꯒꯦ
ꯎꯝ ꯋꯥꯏꯐꯥꯏ ꯈꯛ ꯄꯤꯔꯒ ꯄꯥꯁꯋꯥꯔ ꯄꯤꯔꯝꯗ꯭ꯔꯗꯤꯕꯀꯣ
ꯑꯦ
ꯋꯥꯏ ꯐꯥꯏ ꯄꯤꯔꯗꯤ ꯄꯁ ꯋꯥꯠ ꯄꯤꯒꯗꯕꯅꯦ ꯀꯩꯅꯣ ꯄꯥꯁ ꯋꯥꯠ ꯄꯤꯗ꯭ꯔꯗꯤ ꯅꯪ ꯀꯃꯥꯏꯅ ꯁꯝꯗꯣꯏ ꯌꯥꯔꯣꯏ ꯑꯗꯨꯗꯤ
ꯏꯁꯀꯦꯟ ꯇꯧꯍꯟꯕꯤꯅꯤ
ꯑꯩꯖ ꯅꯪ ꯒꯦꯝ ꯁꯥꯟꯅꯕ꯭ꯔꯥ
ꯒꯦꯝꯗꯤ ꯎꯝ ꯅꯨꯡꯇꯤ ꯑꯗꯨꯝ ꯆꯅꯩ ꯑꯩꯒꯤ ꯂꯨꯗꯨꯗ ꯉꯥꯎꯖꯕꯅꯦ ꯂꯨꯗꯣ ꯑꯗꯨꯝ ꯁꯅꯥ ꯑꯩ ꯂꯨꯗꯨꯗ ꯄ꯭ꯔꯣꯅꯦ ꯑꯩꯗꯤ ꯌꯥꯝ ꯍꯩꯔꯕꯅꯦ
ꯍꯩꯏ ꯑꯁꯦꯡꯕ
ꯍꯣꯏ ꯃꯤ ꯇꯥꯅꯔꯒ ꯍꯥꯠꯂꯒ ꯆꯦꯜꯂꯒ ꯑꯁ ꯅꯨꯡꯉꯥꯏꯕꯅꯤ ꯂꯨꯗꯨꯗꯤ ꯍꯥꯏꯔꯁꯨ ꯀꯅꯥꯔꯦ ꯑꯦꯐ ꯄꯤꯗ ꯂꯤꯡ ꯇꯧꯔꯒꯀꯣ ꯃꯤ ꯃꯌꯥꯝ ꯈꯣꯏ ꯋꯥꯆꯞ ꯒ꯭ꯔꯨꯞ ꯑꯃ ꯂꯩꯌꯦꯕ
ꯂꯨꯗꯨꯒꯤ
ꯎꯝ ꯂꯨꯗꯨꯒꯤ ꯒ꯭ꯔꯨꯞ ꯑꯃ ꯂꯩꯌꯦ ꯑꯗꯨ ꯒ꯭ꯔꯨꯞꯇ ꯆꯪꯂꯒ ꯃꯤ ꯑꯃꯅ ꯂꯤꯡ ꯊꯔꯛꯀꯅꯤ ꯑꯩꯅ ꯊꯥꯔꯛꯄ ꯃꯇꯝꯁꯨ ꯂꯩꯒꯅꯤ ꯃꯣꯏꯅ ꯊꯥꯔꯛꯄ ꯃꯇꯝꯁꯨ ꯂꯩꯒꯅꯤꯕ ꯃꯤ ꯑꯃꯅ ꯊꯥꯔꯛꯑꯒꯗꯤ ꯑꯩꯈꯣꯏ ꯑꯗꯨꯝ ꯌꯥꯎꯅꯤꯡꯕ ꯃꯤꯁꯤꯡꯅ ꯆꯪꯂꯒ ꯑꯗꯨꯝ ꯑꯩꯈꯣꯏ ꯄꯨꯟꯅ ꯁꯟꯅꯥꯔꯦ
ꯍꯥꯏꯁ ꯂꯨꯗꯨꯒꯤ ꯕꯤꯛ ꯐꯦꯟꯅꯦꯕꯀꯣ
ꯎꯝ
ꯍꯨꯝꯍꯨꯝ
ꯅꯨꯡꯉꯥꯏꯕꯅꯦ ꯂꯨꯗꯨꯗꯤ ꯏꯃꯥꯟꯅꯕꯤꯁꯤꯡꯁꯨ ꯌꯥꯝ ꯂꯩꯕꯅꯦ
ꯂꯨꯗꯨ ꯁꯥꯟꯅꯕꯗꯣ ꯐꯣꯟ ꯐꯣꯟꯗ ꯁꯥꯟꯅꯕꯅ ꯍꯦꯟꯅ ꯕꯣꯔꯇ ꯁꯥꯟꯅꯕꯅ ꯅꯨꯡꯉꯥꯏꯗꯕ ꯃꯥꯜꯂꯦꯅꯦ
ꯐꯣꯟꯗꯅ ꯍꯦꯟꯅ ꯅꯨꯡꯉꯥꯏ ꯀꯩꯅꯣ ꯐꯣꯟꯗꯗꯤ ꯆꯥꯛꯀꯨꯝꯕ ꯇꯦꯛꯁꯀꯨꯝꯕ ꯀꯣꯜꯒꯨꯝꯕ ꯇꯧꯔꯒꯀꯣ
ꯑꯣ
ꯈꯣꯏꯅ ꯍꯥꯏꯅꯤꯡꯅꯤꯡꯕ ꯃꯇꯝꯗ ꯍꯥꯏꯕ ꯌꯥꯏꯌꯦꯕ ꯆꯥꯠꯇꯁꯨ ꯇꯧꯕ ꯌꯥꯏꯌꯦꯕ
ꯑꯆꯥ ꯆꯥ
ꯇꯣ ꯍꯥꯠꯂꯣ ꯇꯣ ꯍꯥꯠꯇꯔꯦ ꯅꯪ ꯁꯤꯔꯦ ꯑꯗꯨꯒ ꯃꯣꯏ ꯁꯤꯔꯗꯤ ꯑꯩꯈꯣꯏꯅ ꯑꯗꯨꯝ ꯅꯣꯛꯅꯔꯦꯕ
ꯑꯗꯨ ꯑꯣꯏꯔꯗꯤ ꯅꯪ ꯃꯤ ꯌꯥꯝ ꯍꯥꯜꯂꯝꯃꯅꯦꯕꯨ
ꯑꯣ ꯑꯩꯗꯤ ꯌꯥꯗꯕꯅꯦ ꯍꯥꯠꯇ꯭ꯔꯁꯨ ꯌꯥꯗꯕꯅꯦ ꯍꯥꯠꯅꯤꯡꯉꯥꯏ ꯂꯩꯔꯗꯤ ꯍꯦꯛ ꯂꯥꯛꯑꯒ ꯑꯗꯨꯝ ꯍꯥꯠꯇꯣꯛꯄ
ꯎꯝ
ꯌꯥꯗꯦꯕ ꯑꯩꯒꯤ ꯏꯅ ꯍꯥꯠꯅꯤꯡꯉꯦꯕ
ꯅꯪ ꯉꯁꯤ ꯕꯣꯜ ꯌꯦꯡꯂꯣꯏꯗ꯭ꯔꯣ ꯍꯥ
ꯕꯣꯜ ꯌꯦꯡꯅꯤꯉꯥꯏ ꯏꯁ ꯕꯤꯠꯀ ꯂꯩꯇꯦꯗ
ꯢ ꯀꯩꯒꯤ ꯑꯩꯗꯤ ꯑꯁ ꯍꯟꯗꯛ ꯕꯣꯜ ꯌꯦꯡꯃꯟꯗꯅ ꯂꯣꯏꯔꯦ ꯍꯛꯆꯥꯡ ꯌꯥꯗꯔꯦ ꯊꯦꯡꯅ ꯇꯨꯝꯕꯅꯤꯅꯀꯣ ꯑꯁ ꯃꯥꯏ ꯃꯤꯠ ꯂꯣꯏꯔꯦ ꯌꯥꯗ꯭ꯔꯦ ꯍꯅꯨꯕꯤ ꯑꯣꯜꯂꯒꯦ ꯇꯧꯔꯦ ꯃꯤꯠꯁꯤ ꯏꯄꯣꯝ ꯄꯣꯝꯂꯗꯅ ꯑꯥ ꯌꯦꯡꯕ ꯌꯥꯗ꯭ꯔꯦ
ꯌꯦꯛꯗꯤ ꯌꯦꯡꯅꯤꯡꯉꯦꯕ ꯑꯗꯨ ꯑꯣꯏꯔꯁꯨ ꯑꯁ ꯇꯨꯝꯕ ꯄꯦꯟꯗꯦꯕ ꯀꯣ
ꯍꯣꯏ ꯇꯨꯝꯕꯗꯤ ꯑꯗꯨꯝ ꯄꯦꯟꯗꯔꯦ ꯑꯗꯨꯕꯨ ꯑꯩꯅ ꯌꯦꯡꯅꯤꯡꯕ ꯇꯤꯝ ꯂꯥꯛꯑꯗꯤ ꯑꯗꯨꯝ ꯈꯥꯡꯂꯒ ꯌꯦꯡꯕꯅꯤ ꯑꯩꯅ ꯄꯥꯝꯗꯕ ꯇꯤꯝ ꯑꯗꯨꯗꯤ ꯈꯔ ꯌꯦꯡꯂꯒ ꯇꯨꯝꯅꯤꯡꯕ ꯐꯥꯎꯔꯦꯕ ꯇꯨꯝꯅꯤꯡꯕ ꯐꯥꯎꯔꯗꯤ ꯑꯗꯨꯝ ꯇꯨꯝꯕ ꯍꯦꯛ ꯆꯠꯂꯦ
ꯑꯩꯈꯣꯏ ꯏꯇꯥꯎ ꯃꯦꯁꯤꯒ ꯔꯣꯅꯥꯜꯗꯣꯒꯨꯝꯕ ꯁꯅꯥꯌꯗꯤ ꯍꯥꯏꯔꯗꯤ ꯑꯗꯨꯝ ꯌꯦꯡꯒꯅꯤꯗ
ꯎꯝ ꯉꯔꯥꯡꯗꯤ ꯌꯦꯡꯕ ꯅꯨꯡꯉꯥꯏꯔꯝꯒꯅꯤ ꯃꯥꯥ ꯒꯣꯜ ꯑꯅꯤ ꯆꯟꯕꯗꯣ
ꯃꯔꯤꯃꯨꯛ ꯆꯟꯕ ꯌꯥꯕꯅꯤꯅꯦ
ꯍꯣꯏ ꯆꯥꯟꯁꯕꯨꯗꯤ ꯌꯥꯝ ꯂꯩꯌꯦꯕ
ꯎꯝ
ꯑꯅꯤ ꯈ ꯍꯇ꯭ꯔꯤꯛ ꯑꯣꯏꯔꯝ ꯃꯗꯤ ꯑ